ꯍꯜꯂꯣ
ꯑꯣ ꯇꯥꯏꯌꯦ
ꯀꯩꯗꯧꯔꯝꯃꯤꯅꯣ
ꯑꯁ ꯉꯔꯥꯡ ꯕꯣꯟ ꯌꯦꯡꯉꯨꯕꯒꯤ ꯇꯨꯝ ꯍꯧꯒꯠꯇ ꯉꯥꯏꯔꯤꯅꯦ
ꯉꯔꯥꯡ ꯕꯣꯜ ꯀꯅꯥ ꯀꯥꯒꯤꯒꯦ
ꯐ꯭ꯔꯥꯟꯁꯅ ꯀꯥ ꯃꯥꯜꯂꯦ
ꯑꯣ ꯑꯩꯖꯨ ꯌꯦꯡꯒꯦꯅ ꯉꯥꯏꯔꯝꯕꯅꯦ ꯑꯗꯨꯒ ꯑꯗꯨꯝ ꯇꯨꯝꯗꯔꯥ ꯂꯩꯔꯝꯃꯦ
ꯑꯁ ꯑꯩꯗꯤ ꯉꯔꯥꯡ ꯕꯣꯟꯗꯣ ꯈꯤꯇꯪ ꯅꯨꯡꯉꯥꯏꯕ ꯋꯥꯠꯅꯦꯖꯦ ꯑꯗꯨꯝ ꯈꯪꯉꯕꯅꯤꯗ
ꯑꯩꯈꯣꯏ ꯑꯦꯝꯕꯥꯄꯦꯗꯣ ꯄꯦꯅꯥꯜ ꯐꯪ ꯃꯥꯜꯂꯦ
ꯎꯝ
ꯃꯤꯁ ꯑꯣꯏ ꯑꯣꯏꯒ꯭ꯔꯦ ꯃꯥꯏꯗꯣ ꯑꯗꯨ ꯕꯣꯜ ꯑꯇꯣꯞꯄꯕꯨꯗꯤ ꯆꯜꯂꯤꯗ
ꯎꯝ ꯑꯩ ꯑꯩꯖꯨ ꯉꯁꯥꯏ ꯐꯦꯁꯕꯨꯛꯇ ꯍꯥꯏꯐꯦꯠ ꯌꯦꯡꯕꯅꯦ ꯑꯗꯨꯗ ꯃꯥꯏ ꯄꯦꯅꯥꯜꯇꯤ ꯁꯦꯞ ꯇꯧꯋꯦꯅ ꯇꯧ ꯂꯩꯔꯝ ꯑꯣ ꯒꯣꯜ ꯑꯃ ꯒꯣ ꯒꯣꯜ ꯑꯃ ꯆꯜꯂꯦꯕ ꯃꯥ
ꯒꯣꯜ ꯑꯃꯗꯤ ꯆꯜꯂꯦ ꯄꯦꯅꯥꯜꯇꯤ ꯑꯝꯗꯤ ꯃꯤꯁ ꯑꯣꯏꯒ꯭ꯔꯦ ꯃꯥꯅ ꯒꯣꯜ ꯃꯁꯤꯡ ꯍꯦꯟꯖꯒꯗꯕꯗꯣ ꯃꯦꯁꯤꯗꯒꯤ ꯑꯃ ꯄꯦꯅꯥꯜꯇꯤ ꯑꯃ ꯃꯤꯁ ꯑꯣꯏꯍꯟꯒ꯭ꯔꯕ ꯃꯥꯜꯂꯦ
ꯑꯣ ꯑꯗꯨꯗꯤ ꯃꯥ ꯃꯦꯁꯤꯒ ꯒꯣꯜ ꯃꯥꯟꯅꯔꯝꯃꯅꯤꯅꯦ
ꯑꯥ ꯃꯦꯁꯤꯒꯕꯨꯗꯤ ꯒꯣꯜ ꯃꯥꯟꯅꯩ ꯑꯗꯨꯒ ꯑꯦꯁꯤꯁꯅ ꯃꯥꯅ ꯍꯦꯟꯕ
ꯕꯥꯄꯦꯅ
ꯑꯥ ꯑꯦꯝꯕꯥꯄꯦꯅ
ꯎꯝ
ꯀꯩꯗꯧꯔꯝꯃꯤꯅꯣ ꯅꯪꯗꯤ
ꯁꯨꯝ ꯂꯩꯔꯝꯃꯤꯗ ꯆꯥꯛ ꯆꯥꯊꯣꯛꯑꯦ ꯑꯗꯨꯒ ꯐꯃꯨꯡꯗꯣ ꯑꯃꯨꯛ ꯀꯨꯟꯒꯦꯅ ꯐꯝꯃꯤ
ꯑꯁ ꯅꯣꯏꯗꯤ ꯌꯥꯝ ꯉꯟꯅ ꯆꯥꯏꯅ
ꯎꯝ ꯉꯁꯤꯗꯤ ꯉꯟꯅ ꯆꯥꯊꯣꯛꯑꯦ ꯑꯩꯈꯣꯏ ꯃꯥꯅ ꯏꯔꯣꯝꯕ ꯑꯃ ꯀꯥꯡꯍꯧ ꯑꯃ ꯇꯧ ꯂꯩꯔꯝꯃꯦ
ꯑꯣ ꯑꯍꯥꯎꯕꯤꯅꯤꯅꯦ
ꯍꯥꯎꯕꯤꯅꯤ
ꯅꯣꯏꯗꯤ ꯂꯧ ꯏꯁꯤꯡ ꯂꯣꯏꯅꯒ꯭ꯔꯕꯣ ꯏꯁꯤꯡ ꯂꯩꯔꯕꯣ
ꯑꯩꯈꯣꯏꯗꯤ ꯏꯁꯤꯡ ꯀꯩꯅꯣ ꯇꯧꯋꯦ ꯑꯥ ꯑꯩꯈꯣꯏꯒꯤ ꯂꯧ ꯃꯅꯥꯛꯇ ꯏꯁꯤꯡ ꯈꯣꯡ ꯈꯔ ꯆꯥꯎ꯬꯬ ꯆꯥꯎꯕ ꯑꯃ ꯀꯃꯥꯏꯟ ꯍꯥꯏꯌꯗꯣꯏꯅꯣ ꯈꯡꯗꯦ ꯑꯩꯁꯨ ꯑꯗꯨꯃꯥꯏꯅ ꯑꯃ ꯂꯩ ꯑꯗꯨꯗꯨꯅ ꯏꯁꯤꯡꯗꯤ ꯋꯥꯠꯇꯦ ꯑꯗꯨꯗꯒꯤ ꯏꯁꯤꯡꯁꯦ ꯑꯗꯨꯝ ꯊꯜꯂ ꯂꯩꯔꯦ
ꯏꯁꯤꯡ ꯏꯁꯤꯡ ꯅꯨꯡꯉꯥꯏꯁꯦ ꯑꯃꯥ ꯈꯣꯡ ꯂꯧꯕꯨꯛꯇ ꯆꯦꯟꯕꯗꯨꯔꯣ
ꯑꯥ
ꯍꯜꯂꯣ ꯇꯥꯕ꯭ꯔꯣ
ꯑꯗꯨꯒ ꯍꯣꯏ ꯍꯣꯏ ꯍꯣꯏ ꯂꯧꯕꯨꯛ ꯃꯄꯥꯟꯗ ꯀꯩꯅꯣ ꯇꯧꯅꯕ ꯂꯩꯕꯗꯨ ꯑꯣ ꯑꯗꯨ ꯑꯗꯨꯅ ꯇꯨꯔꯦꯟꯗꯒꯤ ꯑꯗꯨꯝ ꯆꯤꯡꯉꯦ ꯇꯥꯏꯑꯦ ꯇꯥꯗ꯭ꯔꯣ
ꯇꯥꯏꯌꯦ ꯇꯥꯏꯌꯦ ꯍꯥꯏꯔꯛꯑꯣ
ꯑꯥ ꯀꯩꯅꯣ ꯀꯔꯤ ꯑꯥ ꯑꯩꯈꯣꯏ ꯀꯩꯒꯨꯝꯕ ꯏꯁꯤꯡ ꯋꯥꯠꯂꯁꯨꯅꯦ ꯇꯨꯔꯦꯟꯗꯒꯤ ꯆꯤꯡꯉꯦꯕ
ꯑꯣ ꯑꯣ ꯑꯗꯨ ꯅꯣꯏ ꯀꯩꯅꯣꯝ ꯍꯪꯒꯦꯅꯦ ꯅꯣꯏꯒꯤꯅꯦ
ꯎꯝ
ꯊꯧꯕꯥꯜ ꯇꯨꯔꯦꯜꯒꯤ ꯇꯨꯔꯦꯜꯁꯦ ꯑꯩꯈꯣꯏꯒꯤ ꯂꯤꯂꯣꯡ ꯇꯨꯔꯦꯜꯗ ꯏꯝꯐꯥꯜ ꯇꯨꯔꯦꯜꯒ ꯑꯥ ꯏꯔꯤꯜ ꯇꯨꯔꯦꯜꯒ ꯁꯝꯅꯕꯝ ꯂꯩꯗꯅ
ꯑꯥ ꯑꯥ ꯑꯥ
ꯑꯗꯨꯒ ꯅꯣꯏꯒꯤ ꯊꯧꯕꯥꯜ ꯇꯨꯔꯦꯜꯁꯤꯅ ꯀꯔꯣꯝꯗꯩ ꯂꯥꯛꯄ ꯇꯨꯔꯦꯜ ꯑꯣꯏꯗꯣꯏꯅꯣ
ꯑꯥ ꯀꯩꯅꯣꯔꯣꯝꯗꯒꯤ ꯀꯔꯤ ꯀꯔꯤ ꯅꯣꯡꯄꯣꯛ ꯁꯦꯡꯃꯥꯏ ꯑꯁꯣꯝ ꯅꯥꯀꯜꯂꯣꯝꯗꯒꯤ ꯂꯥꯛꯄ ꯑꯣꯏꯗꯣꯢꯕ
ꯑꯣ ꯅꯣꯡꯄꯣꯛ ꯁꯦꯛꯃꯥꯏꯁꯦ ꯑꯩꯈꯣꯏꯒꯤ ꯂꯤꯂꯣꯡ ꯇꯨꯔꯦꯜ ꯖꯦ ꯀꯩꯅꯣꯗ ꯑꯥ ꯂꯤꯂꯣꯡ ꯇꯨꯔꯦꯜ ꯖꯦ ꯏꯔꯤꯜ ꯇꯨꯔꯦꯜ ꯃꯔꯤꯜꯒ ꯏꯝꯐꯥꯜ ꯇꯨꯔꯦꯜ ꯃꯔꯤꯜꯒ ꯁꯝꯅꯈ꯭ꯔꯦꯗꯅ ꯑꯗꯨꯒ ꯅꯣꯡꯄꯣꯛ ꯁꯦꯛꯃꯥꯏ ꯑꯁꯣꯝꯗꯒꯤ ꯆꯦꯜꯂꯨꯔꯒ ꯅꯣꯏꯒꯤ ꯊꯧꯕꯥꯜ ꯇꯨꯔꯦꯟꯒ ꯑꯃꯨꯛ ꯁꯝꯅꯔꯤꯔꯕ ꯑꯃꯨꯛ
ꯅꯦꯠꯇꯦꯌꯦ ꯑꯩꯈꯣꯏ ꯀꯩꯅꯣꯁꯤꯅ ꯂꯤꯂꯣꯡꯒꯤ ꯀꯩꯅꯣꯗꯨꯒꯗꯤ ꯁꯝꯅꯗꯦꯕ ꯑꯗꯨꯗꯨꯅ ꯑꯁꯣꯝ ꯀꯩꯅꯣꯔꯣꯝꯗ ꯁꯝꯅꯕꯅꯦꯕ ꯀꯣ ꯑꯥ
ꯑꯥ
ꯑꯥ ꯑꯩꯈꯣꯏꯒꯤ ꯀꯔꯤ ꯀꯔꯤ ꯀꯔꯤ ꯑꯗꯨꯋꯥꯏꯗꯨꯕꯨ ꯀꯔꯤꯑꯕ ꯀꯥꯎꯊꯣꯛꯈ꯭ꯔꯦꯅꯦ ꯑꯗꯨꯋꯥꯢ ꯖꯒꯥꯗꯨ ꯑꯣ ꯑꯩꯈꯣꯏꯗ ꯇꯥꯔꯛꯏꯁꯤꯗꯤ ꯊꯧꯕꯥꯜ ꯇꯨꯔꯦꯜꯗꯒꯤ ꯇꯥꯔꯛꯏꯁꯤꯗꯤ ꯀꯩꯅꯣꯔꯣꯝꯗꯒꯤ ꯂꯥꯛꯄꯅꯦꯕ ꯅꯣꯡ ꯄꯣꯛ ꯁꯦꯛꯃꯥꯏꯔꯣꯝꯗꯒꯤ ꯗꯥꯏꯔꯦꯛ ꯂꯥꯛꯄꯅꯦꯕ ꯑꯗꯨꯗꯨꯒ ꯑꯥ ꯑꯁꯣꯝ ꯅꯥꯀꯟ ꯎꯝ ꯂꯩꯁꯥꯡꯊꯦꯝ ꯑꯁꯣꯝ ꯅꯥꯀꯟ ꯂꯣꯝꯗ ꯈꯥꯏꯅꯕꯝ ꯑꯃ ꯂꯩꯕꯅꯦ ꯑꯗꯨꯗꯒꯤ ꯂꯣꯏ ꯈꯥꯏꯅꯕ ꯍꯥꯏ ꯇꯥꯔꯦ ꯑꯗꯨꯗꯗꯤ ꯂꯣꯏ ꯁꯝꯅꯕ ꯍꯥꯏ ꯇꯥꯔꯦ
ꯑꯣ ꯑꯣ ꯀꯩꯅꯣ ꯑꯃ ꯅꯣꯏꯒꯤ ꯊꯧꯕꯥꯟ ꯇꯨꯔꯦꯟꯁꯦ ꯑꯁꯤꯗ ꯑꯩꯈꯣꯏꯒꯤ ꯀꯩꯅꯣ ꯐꯥꯝꯕ ꯃꯇꯝꯁꯦ ꯉꯅꯥꯜ ꯍꯥꯏꯕ꯭ꯔꯥ ꯑꯆꯧꯕ ꯑꯃ ꯂꯩꯕꯗꯣ
ꯑꯥ ꯑ ꯑꯥ꯫
ꯑꯗꯨꯗꯣ ꯐꯥꯕ ꯃꯇꯝꯁꯦ ꯀꯔꯝ ꯀꯔꯝꯕ ꯃꯇꯝꯗ ꯑꯣꯏꯒꯦꯕ꯫
ꯑꯗꯨꯒꯤ ꯉꯥꯗꯣ ꯐꯥꯕꯒꯤ ꯃꯇꯝ ꯍꯥꯏꯕ ꯑꯃ ꯂꯩꯇꯦꯗ ꯑꯗꯨꯝ ꯐꯥꯅꯩꯕ ꯑꯩꯈꯣꯏꯒꯤꯗꯨꯗ ꯑꯩꯈꯣꯏ ꯇꯨꯔꯦꯟꯗꯨꯗꯗꯤ ꯑꯗꯨꯝ ꯐꯥꯏꯌꯦꯕꯀꯣ꯫ ꯑ ꯃꯇꯝ ꯍꯥꯏꯕ ꯑꯃ ꯂꯩꯇꯦꯕ ꯃꯥꯒꯤ꯫ ꯍꯣꯏ ꯃꯥꯒꯤ ꯆꯥꯎꯔꯛ ꯑ ꯍꯥꯏꯗꯤ ꯃꯆꯥ ꯀꯣꯛꯄ ꯑꯗꯒꯤ ꯀꯩꯅꯣ ꯇꯧꯕ ꯃꯇꯝꯕꯨꯗꯤ ꯂꯩꯕꯅꯦ꯫ ꯑꯗꯣ ꯑ ꯐꯥꯕꯩꯗꯤ ꯑꯗꯨꯝ ꯐꯥꯏ ꯑꯩꯈꯣꯏ ꯕꯥꯅ ꯎꯝ ꯈꯣꯏ ꯆꯨꯞꯄ ꯆꯠꯄꯗꯒꯥꯁꯦ ꯑꯗꯨꯝ ꯐꯥꯔꯒ ꯀꯥꯔꯥꯛꯑꯦꯕ ꯇꯣꯏ ꯇꯣꯏꯅ ꯑꯗꯨꯝ ꯐꯥꯏꯌꯦꯕ ꯐꯖꯅ ꯂꯩꯕ ꯃꯥꯜꯂꯦꯍꯦ ꯎꯝ ꯉꯥꯅꯥꯟꯗꯤ꯫ ꯑꯗꯨꯒ ꯉꯥ ꯑꯇꯩꯗꯤ ꯀꯌꯥ ꯎꯈꯤꯗ꯭ꯔꯦ꯫ ꯉꯥ-ꯉꯥꯄꯥꯏꯒꯨꯝꯕ ꯃꯔꯛ ꯃꯔꯛꯇ ꯐꯥꯔꯛꯄ ꯌꯥꯎꯋꯦ꯫
ꯑꯗꯣ ꯍꯧꯖꯤꯛꯀꯤ ꯉꯥꯅꯥꯟ ꯂꯩꯔꯦꯗꯅ ꯑꯇꯩ ꯑꯩꯈꯣꯏꯒꯤ ꯉꯥꯄ꯭ꯔꯨꯝ ꯃꯥꯟꯕꯤ ꯉꯥ ꯍꯥꯏꯗꯣꯏꯔꯥ ꯀꯔꯤ ꯍꯥꯏꯗꯣꯏꯅꯣ꯫
ꯑꯥ ꯀꯩꯅꯣ ꯅꯠꯇꯦ ꯅꯠꯇꯦ꯫ ꯉꯥꯄ꯭ꯔꯨꯝ ꯃꯥꯟꯕꯤꯗꯨꯅ ꯑ ꯀꯩꯅꯣ ꯑ ꯀꯔꯤ ꯀꯔꯤ ꯀꯔꯤ꯫ ꯀꯥꯎꯊꯣꯛꯈ꯭ꯔꯦꯅꯦ ꯃꯃꯤꯡꯁꯦ꯫ ꯊꯑꯣꯏꯅ ꯍꯥꯏꯔꯁꯨ ꯑꯣ ꯑꯣ ꯉꯥꯔꯤꯟ ꯉꯥꯔꯤꯟ꯫
ꯑꯣ ꯉꯥꯔꯤꯜꯗꯁꯨ ꯃꯈꯜ ꯑꯅꯤ ꯁꯨꯕ꯭ꯔꯣ ꯉꯥꯔꯤꯜ ꯂꯩꯥꯅꯥ ꯍꯥꯏꯕ ꯑꯃꯒ ꯆꯨꯝꯅ ꯉꯥꯔꯤꯜ ꯍꯥꯏꯕ ꯑꯃꯒ ꯈꯛꯇ ꯂꯩꯕ꯭ꯔꯕ꯫
ꯑꯥ ꯉꯥꯔꯤꯜ ꯂꯩꯅꯥꯗꯨꯅ
ꯑ꯫
ꯎ ꯉꯥꯔꯤꯜ ꯂꯩꯅꯥꯗꯨꯅ ꯀꯩꯅꯣ ꯇꯧꯕ ꯑ ꯃꯅꯥꯒ ꯄꯥꯟꯕꯅꯦ꯫ ꯑ ꯆꯥꯎꯁꯨ ꯆꯥꯎꯋꯦꯕ ꯉꯥꯔꯤꯜ ꯂꯩꯅꯥ ꯗꯨꯗꯤ꯫
ꯑꯣ꯫
ꯑꯗꯨꯒ ꯆꯨꯝꯅꯩ ꯉꯥꯔꯤꯟꯗꯨꯅ ꯑꯩꯈꯣꯏ ꯕꯥꯅ ꯐꯥꯔꯛꯄꯗꯨꯅ ꯑ
ꯑꯗꯨꯝ ꯐꯥꯕ ꯌꯥꯎꯕ꯭ꯔꯕ꯫
ꯌꯥꯎꯋꯦ꯫ ꯃꯃꯥꯡꯗ ꯑꯁꯥꯡꯕ ꯑꯃ ꯐꯥꯏꯌꯦ ꯑꯗꯨꯗꯤ ꯉꯥꯔꯤꯟꯅꯦꯕ ꯑꯗꯨꯗꯨꯅ ꯉꯥꯔꯤꯟ ꯂꯩꯅꯥ ꯅꯠꯇꯦꯕ꯫
ꯎꯝ꯫
ꯑ ꯑꯗꯨꯒ ꯉꯥꯔꯤꯟꯁꯨ ꯐꯖꯅ ꯂꯩꯌꯦ ꯑꯩꯈꯣꯏꯗꯣ ꯑꯗꯣ ꯃꯣꯏꯁꯦ ꯃꯄꯥꯡꯒꯟ ꯌꯥꯝ ꯀꯜꯂꯦꯕ ꯈꯣꯏꯗꯤ ꯈꯣꯏꯗꯒ ꯐꯥꯕꯁꯦ ꯈꯣꯏ ꯍꯦꯛꯇ ꯇꯠꯂꯦꯕ ꯃꯣꯏ ꯃꯣꯏꯅ ꯀꯩꯅꯣ ꯇꯧꯕꯁꯦ ꯆꯤꯡꯕꯁꯦ ꯃꯌꯥꯗꯣ ꯊꯧꯕꯅꯤꯅ꯫
ꯑꯣ ꯉꯁꯥꯏꯒꯤ ꯂꯪꯗꯨꯒ ꯃꯣꯏ ꯃꯌꯥꯗꯣ ꯊꯧꯕꯅꯤꯅ ꯇꯠꯄ꯫
ꯎꯝ꯫
ꯃꯣꯏ ꯐꯥꯕꯁꯦ ꯀꯔꯤ ꯀꯔꯤ ꯃꯆꯤꯟꯖꯥꯛ ꯀꯥꯗꯤ ꯄꯤꯖꯅꯩ꯫
ꯑꯥ ꯑꯩꯈꯣꯏ ꯕꯥꯅ ꯇꯧꯕꯗꯗꯤ ꯀꯩꯅꯣ ꯇꯧꯋꯦ ꯈꯖꯤꯡꯁꯦ꯫
ꯑ꯫
ꯑꯇꯩꯒꯤꯗꯤ ꯑꯇꯩꯁꯤꯅ ꯇꯧꯕꯗꯤ ꯐꯥꯎ ꯌꯥꯗꯦꯅ ꯈꯖꯤꯡꯅ ꯑꯣꯏꯅ ꯆꯣꯞꯄꯦ꯫ ꯈꯖꯤꯡ ꯑ ꯀꯩꯅꯣ ꯇꯨꯔꯦꯟ ꯃꯄꯥꯟꯗꯨꯗ ꯑꯩꯈꯣꯏ ꯕꯥꯅ ꯀꯨꯝꯊꯈ꯭ꯔꯅꯤ ꯑꯗꯨꯏꯗꯨꯒ ꯂꯣꯡ ꯑꯃ ꯄꯥꯏꯔꯒ ꯎꯝ ꯈꯖꯤꯡꯗꯣ ꯐꯥꯎꯔꯨꯔꯅꯤ ꯑꯗꯨ ꯇꯧꯔꯒ ꯈꯣꯏ ꯆꯨꯞꯄꯦ꯫ ꯑꯗꯣ ꯉꯥꯁꯨ ꯌꯥꯝ ꯊꯨꯏꯕ ꯈꯖꯤꯡꯅ ꯀꯩꯅꯣ ꯇꯧꯕꯁꯦ꯫
ꯃꯥꯅꯤꯅꯦ ꯃꯣꯏ ꯑ ꯉꯥꯔꯤꯜꯒꯨꯝꯕ ꯉꯅꯥꯟꯒꯨꯝꯕꯗꯤ ꯑꯩꯈꯣꯏꯒꯤ ꯉꯥ ꯃꯆꯥ ꯆꯥꯕꯀꯣ꯫ ꯄꯣꯠꯅꯤꯅ ꯑꯗꯨꯅ ꯍꯦꯟꯅ ꯄꯥꯝꯃꯝꯒꯅꯤꯅꯦ ꯃꯣꯏꯗꯤ ꯑꯇꯩꯒꯤꯁꯨ ꯑꯩꯈꯣꯏꯅ ꯃꯣꯏꯗꯥ ꯅꯨꯡꯗꯥꯅꯒ ꯆꯨꯞꯅꯕꯗꯣ ꯃꯤ ꯑꯇꯩ ꯒ꯭ꯂꯥꯁ ꯀꯥꯞ ꯐꯥꯕꯗꯒ ꯐꯥꯝꯗꯒ ꯑꯗꯨꯒ ꯆꯥꯔꯝꯃꯣꯏꯕ ꯃꯣꯏꯗꯤ
ꯆꯥꯗꯦ ꯑꯗꯨꯒꯨꯝꯕꯁꯤꯅ ꯑꯃꯨꯛ ꯋꯥꯏꯀꯨꯞꯀ ꯇꯧꯔꯒ ꯄꯨꯂꯞ ꯇꯧꯕꯤꯗꯣ ꯍꯥꯏꯐꯦꯠ ꯀꯩꯅꯣꯒ ꯃꯣꯏꯗꯥ ꯀꯩꯀꯥ ꯍꯥꯏꯐꯦꯠ ꯉꯧꯊꯣꯛꯑꯒ ꯇꯧꯕꯤꯗꯣ
ꯑ
ꯑꯗꯨꯗꯨꯅ ꯉꯥ ꯑꯇꯣꯞꯄ ꯑꯣꯏꯅ ꯐꯥꯔꯀꯥꯟꯗ ꯇꯧꯋꯦ ꯑꯗꯨꯗꯨꯒ ꯉꯥꯔꯤꯟꯒꯨꯝꯕ ꯑꯗꯒꯤ ꯍꯧꯖꯤꯛ ꯉꯥꯅꯥꯟꯒꯨꯝꯕ ꯐꯥꯒꯦ ꯍꯥꯏꯔꯗꯤ ꯈꯥꯖꯤꯡꯅ ꯇꯧꯔ ꯆꯨꯞꯄꯦ ꯑꯈꫭꯏꯕꯥꯗꯤ
ꯑꯣ ꯑꯗꯣ ꯀꯩꯅꯣ ꯃꯀꯨ ꯌꯥꯎꯇꯦꯗꯅ ꯉꯥ ꯑꯇꯩꯗꯧꯅ ꯃꯣꯏꯁꯦ ꯃꯀꯨꯗꯤ ꯃꯣꯏꯒꯤꯗꯤ
ꯑꯥ ꯑꯥ
ꯅꯣꯏꯅ ꯊꯣꯡꯕ ꯃꯇꯝꯗ ꯀꯩꯅꯣ ꯇꯧꯕ꯭ꯔꯥ ꯃꯀꯨ ꯈꯣꯛꯇꯣꯛꯄ꯭ꯔꯥ ꯅꯠꯇ꯭ꯔꯒ ꯑꯗꯨꯝ ꯈꯣꯛꯇꯕꯤ ꯀꯛꯊꯠꯄ꯭ꯔꯕ
ꯃꯀꯨ ꯈꯣꯛꯇꯦꯗ ꯑꯩꯈꯣꯏꯒꯤ ꯁ꯭ꯋꯥꯏꯁꯤꯗ ꯌꯣꯟꯅꯔꯤꯕ ꯉꯥꯍꯩꯗꯣ
ꯑꯥ
ꯉꯥꯍꯩꯒꯤ ꯇꯥꯏꯞ ꯇꯧꯋꯦꯕ ꯉꯅꯥꯟꯗꯣ ꯃꯀꯨꯗꯣ ꯍꯥꯏꯇꯥꯔꯦꯅꯦ ꯑꯗꯨꯗꯨꯅ ꯃꯀꯨꯗꯣ ꯈꯤꯇꯪ ꯈꯦꯠꯇꯣꯛꯇꯣꯏꯅꯦꯕ ꯈꯦꯠꯇꯣꯛꯑꯒ ꯑꯗꯨꯃꯥꯏꯅ ꯇꯧꯔꯒ ꯀꯥꯛꯑ ꯀꯥꯛꯑ ꯊꯣꯡ ꯀꯩꯁꯨꯝ ꯁꯦꯠꯇꯣꯛꯇꯦꯕ ꯃꯀꯨꯗꯣ
ꯑꯃ ꯑꯩꯈꯣꯏꯒꯤ ꯁꯔꯦꯡꯒ ꯊꯣꯡꯕꯗ ꯃꯣꯏꯒꯤ ꯑꯃꯨꯕ ꯃꯆꯨ ꯑꯃ ꯍꯥꯏꯐꯦꯠ ꯏꯁꯇꯤꯜꯂꯨꯟ ꯇꯛꯅꯔꯒ ꯑꯩꯈꯣꯏ ꯑꯗꯨꯃꯥꯏꯅ ꯇꯧꯕ꯭ꯔꯣ ꯃꯣꯏꯗꯣ
ꯑ ꯑ ꯑꯗꯨꯃꯥꯏꯅ ꯇꯧꯋꯦ ꯃꯣꯏ
ꯎꯝ ꯑꯁ ꯃꯍꯥꯎꯗꯤ ꯐꯖꯅ ꯍꯥꯎꯔꯝꯅꯤ ꯇꯨꯔꯦꯟꯗꯒꯤ ꯑꯐꯥꯕ ꯑꯣꯏꯕꯒ
ꯍꯥꯎꯋꯦ ꯃꯍꯥꯎꯋ ꯃꯥꯟꯅꯗꯦ ꯑꯇꯣꯞꯄ ꯉꯥꯒ
ꯑꯩꯈꯣꯏ ꯉꯥꯍꯩꯒꯤ ꯃꯍꯥꯎꯒ ꯐꯪꯕ꯭ꯔꯕ ꯈꯦꯠꯅꯕ꯭ꯔꯥ
ꯈꯦꯟꯅꯩꯗ
ꯎꯝ
ꯃꯍꯥꯎ ꯄꯨꯔꯥ ꯇꯣꯉꯥꯟꯕ ꯑꯝꯅꯤ ꯑꯩꯈꯣꯏ ꯀꯩꯅꯣ ꯇꯧꯕꯅꯦꯕ ꯌꯦꯟ ꯌꯦꯟ ꯆꯥꯕꯩ ꯇꯥꯏꯞꯇ ꯑꯩꯈꯣꯏ ꯃꯇꯣꯡ ꯀꯟ ꯀꯟꯅ ꯂꯥꯎꯕꯤꯗꯣ ꯎꯏꯕꯗꯣ ꯑꯗꯨꯃꯥꯏꯅ ꯇꯧꯋꯦꯕ
ꯑꯁ ꯑꯩꯁꯨ ꯉꯥꯔꯤꯜꯁꯦ ꯄꯨꯟꯁꯤꯒꯤ ꯑꯃꯨꯛꯇ ꯆꯥꯗ꯭ꯔꯤꯕꯣ
ꯉꯥꯔꯤꯟ ꯉꯥꯔꯤꯟ ꯂꯣ
ꯑꯥ ꯉꯥꯔꯤꯟ ꯑꯣꯏꯒꯦꯔꯥ ꯉꯥꯥꯅꯥꯟ ꯑꫭꯏꯒꯦꯔꯥ ꯑꯝꯇ ꯆꯥꯗ꯭ꯔꯤ
ꯑꯩꯈꯣꯏ ꯕꯥ ꯀꯩꯒꯨꯝꯕ ꯀꯩꯅꯣ ꯇꯧꯔꯗꯤ ꯈꯣꯏ ꯆꯨꯞꯄꯗꯤ ꯐꯥꯔꯗꯤ ꯂꯧꯔꯨꯁꯤ ꯃꯥ ꯌꯨꯝꯗ ꯂꯩꯕꯅꯤ ꯈꯣꯏ ꯆꯣꯞꯄꯝꯅꯤ ꯁꯣꯏꯗꯅ
ꯑꯣ ꯅꯣꯏꯒꯤꯗꯤ ꯇꯨꯔꯦꯜ ꯃꯄꯥꯟ ꯑꯣꯏꯕꯅꯤꯅ ꯉꯥꯗꯤ ꯑꯗꯨꯝ ꯐꯖꯅ ꯐꯔꯝꯒꯅꯤꯅꯦ ꯑꯗꯨꯝ ꯑꯌꯥꯝꯕ ꯃꯇꯝꯗ
ꯑ ꯑ ꯐꯥꯏ ꯊꯥꯏꯅꯦꯗꯤꯅ ꯑꯩꯈꯣꯏ ꯏꯕꫭꯛꯍꫭꯏꯅ ꯑ ꯑꯩꯈꯣꯏꯒꯤ ꯂꯥꯏ ꯍꯔꯥꯎꯕꯒꯤ ꯃꯇꯝꯁꯦ
ꯑꯥ
ꯂꯥꯏ ꯍꯔꯥꯎꯕꯩ ꯃꯇꯝꯁꯦ ꯑꯩꯈꯣꯏꯒꯤ ꯑꯥ ꯁꯥ ꯁꯥꯒꯠꯂꯛꯄꯒꯤ ꯇꯥꯏꯃꯤꯡꯗꯤ ꯑꯣꯏꯗꯅ ꯑꯗꯨꯏꯗꯨꯅ ꯑꯗꯨꯋꯥꯏ ꯀꯥꯟꯗꯨꯗ ꯉꯥ ꯍꯦꯛ ꯍꯦꯛ ꯐꯥꯏꯌꯦꯕ ꯑ ꯇꯨꯔꯦꯟꯗ ꯏꯟ ꯆꯤꯡꯉ ꯆꯤꯡꯉꯒ ꯍꯧꯖꯤꯛꯇꯤ ꯍꯧꯖꯤꯛꯇꯤ ꯑꯗꯨꯗꯣ ꯀꯌꯥ ꯇꯧꯒꯤꯗ꯭ꯔꯦ ꯇꯧꯒꯤꯗ꯭ꯔꯦ ꯍꯥꯏꯗꯤ ꯑ ꯊꯥꯏꯅꯗꯧꯅ ꯀꯩꯅꯣꯁꯦ ꯑ ꯏꯁꯤꯡꯁꯦ ꯂꯨꯗ꯭ꯔꯦꯕ ꯑꯗꯨꯗꯨꯅ ꯅꯩꯁꯟ ꯅꯩꯔꯛꯑꯕꯅꯤꯅ ꯏꯁꯤꯡꯗꯣ ꯉꯥꯗꯣ ꯌꯥꯝ ꯀꯟꯅ ꯂꯩꯇ꯭ꯔꯦꯕ ꯑꯗꯨꯅ ꯊꯥꯏꯅ ꯈꯣꯏ ꯏꯕꯣꯛ ꯍꯣꯏꯅ ꯎ ꯀꯩꯅꯣ ꯇꯧꯔꯤꯀꯥꯟꯗ ꯏꯟ ꯆꯤꯡꯉꯤꯀꯥꯟꯗ ꯉꯥꯁꯨ ꯑꯆꯧꯕ ꯐꯥꯏ ꯏꯟꯗ ꯑꯃꯨꯃꯨꯛ ꯉꯥ ꯑꯆꯧ ꯑꯆꯧꯕ ꯂꯛꯑꯦꯕ
ꯎꯝ
ꯑꯗꯨꯗꯒꯤ ꯉꯥ ꯃꯆꯥꯁꯤꯗꯤ ꯑꯗꯨꯝ ꯇꯣꯏꯔꯦ ꯇꯨꯔꯦꯟꯒꯤ ꯉꯥꯗ ꯑꯗꯨ ꯐꯖꯅ ꯆꯥꯏꯌꯦ ꯉꯥꯗꯤ ꯑꯍꯤꯡ ꯑꯍꯤꯡ ꯅꯨꯡꯗꯥꯡ ꯅꯨꯡꯗꯥꯡꯒꯁꯦ ꯑꯗꯨꯝ ꯑ ꯄꯨꯡ ꯇꯔꯥ ꯁ꯭ꯋꯥꯏꯐꯥꯎ ꯀꯥꯟꯁꯦ ꯑꯗꯨꯝ ꯁꯣꯜꯂꯦꯕ ꯑꯗꯣ ꯃꯤ ꯃꯌꯥꯝ ꯍꯥꯏꯗꯤ ꯑꯩꯈꯣꯏ ꯑ ꯏꯕꯣꯛ ꯑꯩꯈꯣꯏ ꯏꯕꯣꯛ ꯈꯛꯇ ꯅꯠꯇꯦꯕ ꯏꯟ ꯁꯣꯟꯕ ꯀꯨꯝꯅ ꯀꯨꯝꯅꯔꯛꯇꯣꯏꯁꯦ ꯃꯤ ꯃꯌꯥꯝ ꯌꯥꯝꯃꯦꯕ ꯃꯥꯏ ꯃꯥꯒꯤ ꯏꯟ ꯀꯩꯅꯣ ꯇꯧꯔꯒ ꯑꯗꯨꯒ ꯑ ꯔꯦꯗꯤꯑꯣ ꯇꯥꯕꯅ ꯇꯥꯕ ꯑꯗꯨꯃꯥꯏꯅ ꯇꯧꯔ ꯇꯧꯔꯒ ꯁꯣꯜꯂꯦ ꯏꯟꯁꯦ
ꯑꯗꯣ ꯑꯩꯈꯣꯏꯒꯤ ꯂꯥꯏ ꯍꯔꯥꯎꯕ ꯃꯇꯝꯗꯣ ꯑꯗꯨꯗꯅꯦꯕ ꯍꯦꯛꯇ ꯐꯥꯅꯩꯁꯤꯀꯣ
ꯑꯥ
ꯑꯩꯈꯣꯏꯒꯤ ꯑꯍꯜ ꯂꯃꯟꯅ ꯍꯥꯏꯅꯕꯗꯨ ꯆꯨꯝꯖꯥꯠꯅꯤꯅꯦ ꯂꯥꯏ ꯍꯔꯥꯎꯕ ꯃꯇꯝꯗ ꯑꯩꯈꯣꯏꯒꯤ ꯂꯥꯏꯒꯤ ꯊꯧꯗꯣꯛ ꯋꯥꯊꯣꯛ ꯇꯨꯔꯦꯜꯗꯒ ꯇꯧꯋꯤꯗꯅꯀꯣ
ꯑꯗꯨꯗ ꯀꯩꯅꯣꯁꯦ ꯂꯥꯏꯒꯤ ꯂꯩꯕꯩꯔ ꯁꯥꯅꯤꯜꯗꯨꯅ ꯀꯩꯅꯣ ꯑꯩꯈꯣꯏ ꯉꯥ ꯅꯨꯡ ꯍꯥꯏꯗꯤ ꯂꯦꯝꯂꯩ ꯉꯥꯁꯤꯡꯁꯦ ꯑꯗꯨꯝ ꯁꯥꯄꯣꯛ ꯍꯥꯏꯕꯅꯦꯕꯀꯣ ꯂꯥꯏꯔꯦꯟ ꯐꯥꯎꯗ ꯑꯗꯨꯝ ꯊꯣꯛꯂꯛꯏꯒ ꯍꯥꯏꯕꯅꯦꯕꯀꯣ ꯃꯥꯒꯤ ꯑꯀꯣꯟꯕ ꯖꯒꯥꯗꯣ ꯑꯣꯏꯔꯗꯤ
ꯑ
ꯑꯗꯨꯅꯦ ꯑꯗꯣ ꯅꯣꯏ ꯇꯨꯔꯦꯟꯗ ꯑꯩꯈꯣꯏꯒꯤ ꯂꯥꯏꯔꯦꯟꯒ ꯊꯣꯛꯄꯒꯤ ꯋꯥꯔꯤꯒꯗꯤ ꯂꯩꯒꯤ
ꯑꯗꯨꯒꯨꯝꯕꯗꯤ ꯂꯩꯇꯦ ꯑꯈꯣꯏ ꯑꯗꯨꯗꯗꯤ ꯑꯗꯨꯒꯨꯝꯕ ꯀꯩꯝꯇ ꯀꯩꯅꯣ ꯂꯩꯇꯦꯕ ꯑꯗꯨꯗꯨꯒ ꯑꯈꯣꯏꯒꯤꯗ ꯌꯥꯝ ꯇꯣꯏꯅ ꯇꯧꯒꯜꯂꯤꯖꯦ ꯑ ꯑꯈꯣꯏꯒꯤ ꯂꯥꯏ ꯂꯧꯕ ꯂꯥꯏ ꯂꯧꯕꯒ ꯀꯥꯏ ꯍꯥꯏꯅꯕꯗꯣ
ꯑꯣ ꯂꯥꯏꯅ ꯂꯧꯕꯗꯣ ꯑꯥ
ꯑꯥ ꯑꯗꯨꯒꯨꯝꯕꯁꯦ ꯄꯥꯛ ꯇꯧꯒꯟꯗꯦꯕꯀꯣ ꯑꯗꯨꯗꯨꯒ ꯎꯝ ꯀꯩ ꯍꯥꯏꯅꯤ ꯑꯈꯣꯏꯒꯤꯅ ꯑꯃꯨꯛ ꯁꯅꯥ ꯂꯤꯛꯀꯣꯟꯗ ꯑꯣꯏꯅ ꯂꯧꯕ ꯍꯥꯏꯇꯥꯔꯦ ꯑꯗꯨ ꯁꯨꯝ ꯑꯍꯟ ꯂꯝ ꯂꯃꯜꯒꯤ ꯊꯥꯖꯅꯕꯤꯗꯨꯅꯤꯀꯣ ꯑꯈꯣꯏ ꯑꯗꯨꯃꯛꯇꯤ ꯗꯥꯏꯔꯦꯛ ꯀꯩꯅꯣꯗꯤ ꯈꯪꯗ꯭ꯔꯦ ꯑꯗꯨꯗꯨꯒ ꯀꯩꯒꯨꯝꯕ ꯑꯈꯣꯏꯒꯤ ꯑꯗꯨꯗ ꯍꯦꯛ ꯂꯥꯏ ꯂꯧꯕ ꯂꯥꯏ ꯂꯧꯕ ꯌꯥꯎ ꯇꯥꯔꯒꯗꯤ ꯑꯈꯣꯏꯒꯤ